ꯍꯥꯏꯁ ꯎ ꯑꯁꯤꯁꯦꯡ ꯍꯧꯣꯏꯁꯨꯛ ꯃꯨꯛꯕꯥꯡ ꯑꯃ ꯍꯥꯡꯇꯣꯛꯑ ꯆꯪꯦ ꯃꯤꯁꯦ ꯀꯥꯄꯛ ꯀꯥꯄꯛ ꯌꯥꯝ ꯇꯣꯡꯅꯩꯗꯅ
ꯌꯥꯔꯦ ꯆꯦꯟꯅꯜꯗꯨ ꯀꯩꯅꯣ ꯇꯧꯅꯕ꯭ꯔꯥ ꯔꯤꯄꯣꯠ ꯆꯥꯅꯕ꯭ꯔꯣ
ꯆꯥꯔꯣꯏ ꯍꯦ ꯑꯩꯈꯣꯏꯗꯤ ꯑꯐ ꯑꯕ ꯉꯥꯛꯊ ꯉꯥꯛꯇꯅꯦ ꯃꯃꯥꯡꯗꯣꯏꯁꯦ ꯅꯪꯒꯤ ꯅꯥꯊꯨꯟꯒꯤ ꯋꯥꯔꯤꯗꯨ ꯍꯥꯕꯅ ꯅꯪ ꯑꯗꯨ ꯖꯒꯣꯏ ꯌꯥꯝ ꯆꯥꯗ꯭ꯔꯦ ꯇ ꯑꯀꯤꯕ ꯑꯃ ꯂꯩꯇꯦꯕ ꯑꯩꯗꯤ ꯑꯀꯤꯕ ꯑꯃ ꯂꯩꯈ꯭ꯔꯦ ꯑꯩꯗꯤ ꯍꯥꯟꯅ ꯍꯥꯏꯔꯤꯗꯣ ꯏꯁꯇꯦꯇꯁ ꯊꯝꯃꯛꯄꯗꯤ ꯑꯩ ꯑꯀꯤꯕ ꯂꯩꯅ ꯍꯥꯏꯗ꯭ꯔꯦꯕ ꯅꯪꯒꯤ ꯏꯁꯇꯦꯇꯁ ꯊꯝꯕꯁꯨ ꯑꯀꯤꯕ ꯁꯨꯡꯂꯩꯇꯦꯕ ꯑꯗꯨꯝ ꯍꯥꯏꯔꯤꯕ ꯑꯀꯤꯕ ꯂꯩꯇꯦ ꯅꯪ ꯅꯣꯡꯃ ꯅꯣꯡꯃꯒꯤ
ꯑꯩꯈꯣꯏꯅ ꯕꯣꯛ ꯅꯝꯃꯒ ꯆꯥꯕ ꯊꯛꯄꯗꯁꯨ ꯄ ꯁ ꯁꯛ ꯆꯥꯜꯂꯤꯅꯦ ꯀꯩꯗꯧꯅꯤ
ꯊꯖꯂꯤꯌꯥꯌꯥ ꯂꯩꯔꯤꯅ
ꯃꯤꯅꯁꯨ ꯌꯦꯡꯅꯤꯡꯉꯣꯢ
ꯌꯦꯡꯅꯤꯡꯉꯣꯏꯌꯦ ꯃꯌꯥꯝ ꯃꯌꯥꯝ ꯆꯥꯕꯗ ꯑꯗꯨꯝ ꯃꯤ ꯌꯦꯡꯗꯣꯏꯁꯦ ꯀꯟꯇꯦꯟ ꯀ꯭ꯌꯦꯇꯔ ꯑꯣꯏꯕ ꯍꯥꯏꯁꯤꯗꯤ ꯀꯩꯅꯣꯁꯨ ꯇꯧꯗꯣꯏꯅꯦ ꯃꯇꯝꯁꯨ ꯐꯖꯅ ꯊꯥꯗꯗ ꯌꯥꯔꯣꯏ ꯐꯣꯟ ꯐꯖꯅ ꯄꯥꯏꯔꯦ ꯐꯣꯟ ꯇꯥꯁꯤꯡꯁꯤꯒ
ꯑꯗꯨꯖꯤꯕꯨ ꯋꯥꯑꯦꯑꯦ ꯀꯟꯇꯦꯟ ꯀ꯭ꯔꯤꯌꯦꯇꯔ ꯑꯣꯏꯔꯣ ꯍꯥꯏꯁꯤꯗꯤ ꯐꯣꯟꯁꯦ ꯐꯖꯅ ꯄꯥꯏꯔꯒ ꯃꯇꯝꯁꯦ ꯐꯖꯅ ꯊꯥꯗꯣꯏꯔꯤꯗꯨꯅꯦ ꯑꯗꯨ ꯐꯣꯟꯗꯥꯁꯤꯁꯨ ꯌꯥꯔꯣꯏꯕ ꯑꯩꯈꯣꯏꯒꯤꯗꯤ
ꯃꯥꯥꯅꯦ ꯑꯗꯩ ꯐꯣꯟꯗꯨꯁꯨ ꯃꯣꯏꯗꯤ ꯃ ꯐꯖꯅ ꯃꯌꯦꯛ ꯁꯦꯡꯕ ꯄꯥꯢꯔꯛꯇ ꯌꯥꯔꯣꯢ
ꯑꯩꯈꯣꯏꯒꯤꯗꯤ ꯌꯥꯡꯉꯨꯅꯦ ꯑꯦꯞ ꯑꯃꯗꯤ ꯑꯦꯞ ꯑꯃ ꯆꯣꯡꯉꯗꯤ ꯍꯦꯡ ꯆꯠꯂꯦ
ꯐꯣꯟꯁꯦ ꯕꯪꯕꯪ ꯂꯥꯎꯉꯩ
ꯅꯪ ꯅꯪꯁꯨ ꯑꯣꯠ ꯂꯥꯎꯔꯝꯃꯅꯤ
ꯑꯩꯁꯨ ꯂꯥꯎꯋꯤ
ꯑꯩ ꯔꯤꯜꯁ ꯌꯦꯡꯕꯒꯤꯗ ꯅꯨꯡꯗꯥꯡꯁꯦ ꯐꯗꯤ ꯍꯣꯕꯒꯅ ꯌꯦꯡꯉꯦ ꯒꯦꯝ ꯁꯥꯟꯅꯕꯒ ꯅꯠꯇꯦꯀꯣ ꯔꯤꯜꯁ ꯌꯦꯡ ꯐꯥꯎ
ꯂꯨꯔꯦ ꯐꯣꯟ ꯄꯥꯏꯕꯁꯤꯁꯨ
ꯑꯁ ꯆꯝꯖꯦꯜꯁꯦ ꯐꯤꯐꯇꯤ ꯃꯤꯗꯠ ꯌꯧꯗ꯭ꯔꯗꯤ ꯑꯃꯨꯛ ꯄꯥꯏꯅꯤꯡꯉꯛꯑꯔꯣꯏꯅꯦ ꯅꯠꯇ꯭ꯔꯥ
ꯀꯔꯤ
ꯐꯤꯐꯇꯤ ꯃꯊꯛ ꯑꯣꯏꯗ꯭ꯔꯗꯤ ꯄꯥꯏꯅꯤꯡꯉꯔꯣꯏꯕ ꯐꯤꯐꯇꯤ ꯐꯤꯐꯇꯤ
ꯑꯗꯨ ꯐꯤꯐꯇꯤ ꯐꯥꯎꯁꯦ ꯢꯕꯦꯝꯃ ꯍꯤꯢꯕꯩ ꯋꯥꯅꯤ ꯑꯥ ꯂꯥ ꯍꯦꯜꯂ ꯀꯥꯟꯗ ꯀꯦꯃꯦꯔꯥ ꯃꯌꯦꯛꯁꯦ ꯐꯖ ꯐꯩ ꯇꯥꯞ ꯇꯧꯈꯜꯂꯦ ꯇꯧꯈꯠꯗ꯭ꯔꯣ
ꯍꯦꯟꯁꯤꯅꯤꯅꯦ ꯄꯩꯁꯥ ꯍꯦꯜꯂꯒ ꯍꯦꯜꯂꯒ ꯐꯖꯔꯕ ꯍꯦꯜꯂꯗꯣꯏꯅꯤ ꯅꯨꯄꯤꯁꯨ ꯄꯩꯁꯥ ꯊꯥꯊꯔ ꯐꯖꯔꯛꯄꯗꯣ
ꯎꯝ ꯒꯦꯂꯔꯤꯗ ꯐꯖꯔꯁꯨ ꯑꯞꯂꯣꯗ ꯇꯧꯔꯛꯄꯗ ꯑꯗꯨꯝ ꯈꯔꯥ ꯆꯥꯏꯌꯦꯕ ꯂꯨꯔꯦ ꯂꯨꯕ ꯂꯩꯔꯝꯗ꯭ꯔꯦ
ꯅꯪꯅ ꯂꯥꯏꯅ ꯂꯥꯏꯅ ꯈꯜꯂꯝꯕꯗꯣ
ꯑꯗꯨꯅꯤ ꯑꯩꯅ ꯌꯥꯝ ꯂꯥꯏ ꯂꯥꯏꯅ ꯈꯜꯂꯝꯕꯗꯣ ꯁꯣꯏꯔꯦ
ꯀꯪꯂꯥ ꯆꯠ ꯆꯠꯂꯒ ꯀꯩꯕ ꯅꯪꯅ ꯑꯃꯨꯛ ꯍꯥꯏꯕꯗꯣ ꯑꯥ ꯌꯨꯕꯤ ꯊꯥꯎꯒ ꯀꯩꯒ
ꯀꯔꯤꯅꯣ
ꯇꯩꯌꯣ ꯍꯥꯏꯗꯣ ꯌꯨꯕꯤ ꯊꯥꯎꯒ ꯀꯩ ꯀꯩꯒꯅꯣ
ꯀꯥꯏ ꯌꯨꯕꯤ ꯊꯥꯛꯇ ꯍꯥꯏꯒꯦꯕꯣ
ꯅꯪ ꯑꯩꯉꯣꯟꯗ ꯌꯨꯕꯤ ꯊꯥꯎ ꯇꯩꯌꯣ ꯍꯥꯏꯒꯤꯗꯥꯏ
ꯣꯕꯔ ꯍꯥꯏꯇ ꯅꯠꯇꯕ
ꯈꯪꯗꯦ ꯌꯨꯕꯤ ꯊꯥꯎ ꯍꯥꯏꯕꯒꯨꯝ ꯇꯥꯒꯤꯕꯅꯦ ꯑꯩ
ꯅꯣꯏ ꯌꯨꯕꯤ ꯊꯥꯎ ꯇꯩꯕꯗꯤ ꯃꯁꯥꯝꯗꯤ ꯈꯔꯥ ꯅꯨꯡꯉꯥꯏꯉꯣ
ꯃꯇꯣꯟꯁꯨ ꯌꯥꯗ꯭ꯔꯦꯕ ꯆꯈꯥꯏꯔꯦꯕ ꯄꯣꯛꯈꯥꯏꯔꯦꯕ ꯑꯇꯩꯗꯨꯗꯤ ꯌꯥꯔꯦ
ꯏꯔꯨꯖꯔꯝꯗꯥꯏꯗ ꯇ꯭ꯋꯦꯟꯇꯤ ꯃꯤꯅꯠꯁ ꯑꯃꯨꯛꯇꯪ ꯊꯝꯃꯣ ꯑꯗꯨꯒ ꯑꯩꯈꯣꯏ ꯁꯝꯄꯨꯁꯤꯗ ꯁꯨꯝ ꯂꯩꯗꯅ ꯎꯝ
ꯍꯣ
ꯊꯥꯎ ꯂꯨꯖꯔꯒ ꯊꯥꯎ ꯇꯩꯔꯒ ꯁꯝꯄꯨꯗ ꯁꯝꯄꯨ ꯄꯣꯝꯅ ꯇꯪꯅ ꯂꯨꯖꯕꯤꯗꯣ ꯑꯗꯨꯗꯤ ꯁꯝ ꯅꯞꯁꯤꯜꯂꯒ ꯅꯨꯡꯉꯥꯏꯇꯦꯅ
ꯎꯝ
ꯑꯗꯨꯝ ꯑꯅꯤꯒꯨꯝꯕ ꯇꯧꯔꯒ ꯀꯟꯗꯤꯁꯅꯔ ꯂꯨꯖꯔꯒ ꯇꯧꯕ ꯑꯗꯨꯅ ꯍꯦꯜꯂꯦ ꯁꯝ ꯅꯨꯡꯉꯥꯏꯕ
ꯑꯣ ꯊꯥꯎꯁꯤꯁꯨ ꯍꯞꯇꯥ ꯑꯃꯥꯗ ꯑꯃꯨꯛꯇꯪ ꯇꯩꯕ ꯅꯠꯇꯗꯤꯀꯣ ꯍꯟꯖꯤꯟ ꯍꯟꯖꯤꯟ ꯇꯩꯕ ꯉꯝꯄꯣꯠꯇꯦ ꯏꯕꯦꯝꯃ ꯅꯠꯇ꯭ꯔꯗꯤ ꯁꯝꯖꯨ ꯄꯨꯅꯞ ꯅꯞꯈꯤꯗꯣꯏꯅꯦ ꯑꯗꯣ ꯇꯦꯅꯤꯡ ꯀꯣꯛꯅꯕ ꯀꯩꯅꯣ ꯁꯨꯝ ꯇꯧꯗꯣꯏꯅꯤꯗꯣ ꯑꯥ ꯀꯥꯔꯤ ꯌꯦꯡꯒꯡ ꯌꯦꯡꯒꯡ ꯃꯨꯍꯜꯂꯒ ꯇꯧꯕꯗꯣ ꯈꯪꯕ꯭ꯔꯥ
ꯑ
ꯑꯗꯨ ꯇꯧꯗ꯭ꯔꯣ ꯅꯪ
ꯑꯩ ꯉꯍꯥꯟꯋꯥꯏꯗꯤ ꯌꯥꯝ ꯇꯧꯔꯝꯃꯦ ꯇꯧꯗꯦ
ꯑꯩ ꯑꯝꯇ ꯌꯦꯡꯒꯪ ꯑꯝꯇ ꯉꯧꯒꯦ ꯅꯩꯒꯦ ꯑꯗꯨꯒ ꯌꯦꯡꯒꯡ ꯉꯥꯎꯊꯣꯛꯑꯒ ꯅꯩꯒꯦ ꯍꯟꯗꯛꯇꯤ
ꯅꯕꯨꯣ ꯀꯅꯦꯗ
ꯍꯟꯗꯛꯇꯤ ꯕ꯭ꯨꯎꯤꯇꯤꯁꯦ ꯐꯖꯅ ꯁꯦꯝꯃꯒꯦ
ꯍꯣꯏ ꯑꯇꯩꯪꯪ ꯑꯇꯩꯗꯤ ꯈꯪꯗꯦ ꯁꯝ ꯑꯝꯇ ꯍꯥꯟꯅ ꯂꯣꯏ ꯁꯦꯝꯒꯦ ꯈꯜꯕꯅꯦ
ꯁꯝꯁꯨ ꯁꯦꯝꯅꯤ ꯑꯩꯗꯤ ꯁꯀꯤꯟꯁꯨ ꯁꯦꯝꯒꯅꯤ ꯍꯧꯖꯤꯛ ꯄꯨꯂꯞ ꯍꯧꯔꯅꯤ ꯕꯣꯗꯤꯁꯨ ꯁꯦꯝꯒꯅꯤ
ꯁꯀꯤꯟꯗꯤ ꯈꯔꯝ ꯁꯦꯝꯕ ꯌꯥꯏ ꯍꯟꯗꯛꯇꯤ ꯑꯩ
ꯅꯪ ꯁꯀꯤꯟꯗꯤ ꯐꯖꯔꯦ ꯀꯩꯅꯣ ꯗꯤꯅꯤꯁꯨ ꯍꯥꯏꯔꯝꯕꯅꯦ ꯂꯛꯁꯃꯤꯗꯣ ꯉꯧꯗꯤ ꯐꯖꯅ ꯉꯧꯊꯣꯛꯑꯦ ꯁꯤꯠ ꯅꯥꯜꯂꯒ
ꯃꯥꯏ ꯁꯀꯤꯟꯖꯦ ꯍꯥꯟꯅꯗꯩꯩꯁꯨ ꯑꯗꯨꯝ ꯅꯥꯟꯗꯤ ꯅꯥꯜꯂꯦꯕ
ꯎꯝ ꯍꯥꯏꯗꯤ ꯍꯥꯏꯗꯤ ꯍꯧꯖꯤꯛꯇꯣ ꯍꯧꯖꯤꯛ ꯍꯧꯖꯤꯛꯇꯤ ꯅꯨꯄꯤꯁꯤꯡꯁꯦ ꯂꯪꯈꯠꯂꯒ ꯐꯖꯕ ꯑꯃ ꯂꯩꯗꯥꯏꯅꯦ ꯑꯗꯨ ꯌꯥꯝ ꯆꯠꯅꯩꯗꯅ ꯑꯗꯨ ꯑꯣꯏ ꯍꯥꯏꯕ
ꯑꯗꯨꯝ ꯀꯩ ꯍꯥꯏꯅꯤ ꯃꯥꯏꯁꯤꯗ ꯄꯪꯁꯤꯟ ꯁꯤꯖꯤꯟꯅꯕꯗꯣ
ꯎꯝ
ꯇꯧꯗꯃꯤꯅꯅꯦ ꯃꯥꯏ ꯈꯤꯇꯪ ꯁꯣꯛꯂꯛꯄꯗ ꯎꯝ ꯄꯣꯠꯇꯣ ꯄꯠ ꯂꯥꯎꯅ ꯊꯥꯗꯣꯛꯈ꯭ꯔꯒ ꯑꯩ ꯍꯥꯏꯔꯦ ꯁꯤ ꯍꯣꯡꯉꯒ ꯀꯔꯤꯧ ꯀꯩꯅꯣ ꯑꯩꯅ ꯅꯨꯡꯉꯥꯏꯕ ꯍꯥꯏꯕꯥ ꯄꯣꯠꯇꯣ ꯑꯗꯨꯝ ꯁꯤꯖꯤꯟꯅꯒꯤꯕꯅ ꯐꯩꯌꯦꯕ ꯑꯗꯨꯅ ꯃꯤꯅ ꯁꯤ ꯄꯣꯠꯁꯤ ꯇꯥꯡꯉꯒ ꯐꯖꯕꯅꯤ ꯀꯥꯏꯅ ꯃꯤꯉꯣꯟ ꯆꯥꯅꯕ ꯄꯣꯠꯇꯣ ꯑꯩꯈꯣꯏ ꯆꯥꯅꯕꯁꯨ ꯅꯠꯇꯦ
ꯎꯝ
ꯑꯩꯗꯤ ꯃꯦꯂꯥꯃꯥꯏꯟꯗ ꯃꯤ ꯖꯥꯅꯤꯅꯤ ꯇꯩꯔꯨꯕꯅꯦ ꯄꯨꯡꯂꯣꯏ ꯂꯣꯏꯔꯤ
ꯀꯩꯅꯣꯁꯤꯁꯨ ꯔꯦꯡꯗꯨꯁꯨ ꯁꯟꯁ꯭ꯀ꯭ꯔꯤꯟ ꯆꯦꯟꯖ ꯇꯧꯕꯗꯗꯤ ꯃꯥ ꯇꯧꯈꯩꯗꯣ
ꯁꯟꯁ꯭ꯀ꯭ꯔꯤꯟꯁꯒ ꯆꯦꯟꯖ ꯀꯧꯗꯧꯗꯧ ꯌꯥꯗꯦꯀꯣ
ꯌꯥꯗꯦ ꯑꯗꯣ ꯍꯟꯗꯛꯀꯤ ꯁꯟꯁꯀ꯭ꯔꯤꯠꯇꯤ ꯌꯥꯝ ꯊꯤꯅ ꯅꯨꯡꯉꯥꯏꯇꯕ ꯃꯦꯠꯅꯦꯗꯤ ꯍꯥꯏꯔꯒꯅꯦ ꯑꯣꯏꯂꯤ ꯇꯥꯏꯞ ꯑꯗꯨꯝ ꯇꯧꯧꯕ ꯅꯨꯡꯉꯥꯏꯇꯕꯁꯦ ꯑꯩꯅ
ꯎ ꯎꯝ ꯂꯩꯕꯗꯁꯨ ꯀꯩꯗꯧꯕꯗꯁꯨ ꯏꯁꯥꯒꯤ ꯑꯗꯨꯝ ꯂꯩꯖꯕ ꯍꯥꯟꯅ ꯁꯤꯖꯤꯟꯅꯕꯗꯨꯅ ꯐꯩꯕ ꯃꯤꯅꯒ ꯎꯝ ꯍꯣꯡꯉꯤ ꯈꯣꯠꯂꯦ ꯍꯣꯡꯃꯗꯤ ꯀꯩ ꯐꯔꯝꯗꯣꯏꯅꯣ ꯀꯥꯏ ꯂꯩꯗꯅ
ꯅꯪꯒꯤ ꯅꯍꯥꯟꯒꯤ ꯕ꯭ꯂꯨ ꯃꯆꯨꯗꯣ ꯀꯌꯥꯣ ꯃꯃꯤꯡꯗꯣ
ꯃꯥꯕꯤꯣ
ꯃꯥꯜꯂꯤꯌꯣꯗꯣ ꯑ ꯈꯜꯂꯤꯁꯦ ꯈꯨꯠꯀ ꯉꯛꯀ ꯇꯩꯕꯒꯤ ꯂꯧꯒꯦꯁꯤꯅꯦꯕ ꯑꯗꯨꯗꯤ ꯌꯥꯏꯗꯤ ꯅꯠꯇ꯭ꯔꯥ ꯃꯥꯏꯗ ꯍꯦꯛ ꯅꯠꯇꯕꯅꯤꯅ ꯑꯩꯅ ꯃꯥꯜꯂꯤ ꯑꯗꯣ ꯃꯤ ꯑꯇ ꯆꯥꯟꯅꯕ ꯂꯩ ꯍꯥꯏꯌꯦꯕ ꯑꯩꯈꯣꯏꯒꯤ ꯏꯅꯝ ꯑꯃꯗꯤ ꯆꯥꯅꯩꯌꯦꯕ ꯑꯣ ꯏꯅꯝ ꯑꯃ ꯆꯥꯟꯅꯖꯒꯅ ꯍꯟꯗꯛ ꯂꯤꯁꯤꯡ ꯇꯔꯥꯃꯉꯥ ꯀꯨꯟꯃꯨꯛ ꯇꯤꯟꯈꯤꯈꯤꯕꯕ ꯃꯥ ꯃꯃ ꯑꯩꯗꯣ ꯁꯦꯝꯕꯗ ꯑꯃꯨꯛ
ꯑꯗꯨꯅ ꯑꯩꯁꯨ ꯃꯥꯜꯜꯂꯤꯕꯣ ꯀꯨꯏꯅ ꯁꯤꯖꯤꯟꯅꯔꯤꯅꯦ ꯑꯃꯨꯛ ꯆꯥꯅꯩꯗꯅ
ꯎꯝ
ꯃꯥꯔꯤ ꯋꯥꯔ ꯀꯩ ꯁꯤꯅ ꯑ ꯍꯣꯏ ꯁꯟꯁ꯭ꯀ꯭ꯔꯤꯟ ꯈꯛꯇꯪꯁꯨ ꯂꯩꯇꯦ ꯇꯣꯅꯔꯗꯨꯁꯨ ꯈꯔ ꯐꯕ ꯑꯃ ꯄꯥꯏꯈꯤꯕ꯭ꯔ
ꯎꯝ ꯐ ꯑꯩ ꯇꯨꯅꯔ ꯌꯥꯎꯗ꯭ꯔꯁꯨ ꯑꯩ ꯃꯣꯏꯆꯨꯔꯥꯏꯖꯔ ꯑꯝꯇ ꯑꯐꯕ ꯑꯝꯇ ꯂꯩꯌꯦ ꯈꯂꯤꯅꯦ ꯑꯗꯣ ꯃꯣꯏꯆꯔꯥꯏꯖꯔꯁꯦ ꯑꯣꯜ ꯏꯁꯀꯤꯟ ꯇꯥꯏꯞꯀꯤꯁꯦ ꯀꯔꯝ ꯁꯤꯅ ꯑꯩ ꯌꯥꯝ ꯊꯨꯏꯅꯗꯦꯕ ꯍꯧꯁꯨ ꯍꯥꯏꯔꯦ ꯍꯧꯔꯦ ꯎꯝ
ꯇꯎꯁꯤꯅꯣꯕ ꯅꯪꯉ ꯀꯩꯅꯣ ꯇꯧꯅꯤꯡꯗ꯭ꯔꯒꯗꯤ ꯑꯩꯌꯨꯛ ꯑꯣꯜ ꯉꯥꯛꯇꯅꯦꯕ ꯁꯤꯅ ꯑꯩꯁꯦ ꯍꯥꯏꯗꯤ ꯅꯪ ꯅꯪꯒꯤ ꯅꯥꯏꯁꯦ ꯀꯝꯕꯤꯅꯦꯁꯟ ꯑꯣꯏꯔ ꯑꯣꯏꯔꯣ ꯗ꯭ꯔꯥꯏ ꯑꯣꯏꯔꯦ ꯈꯜꯂꯣ ꯑꯣꯏꯂꯤ ꯑꯣꯏꯔꯦ ꯈꯜꯂꯣ ꯑꯣꯏꯂꯤ ꯛꯇꯇꯪ ꯆ ꯊꯤꯅꯕꯗ ꯅꯪꯉꯣꯝ ꯆꯥꯗꯅꯕ ꯂꯩꯗꯅ
ꯑꯣ
ꯑꯣꯕꯨꯗꯤ ꯃꯣꯏꯅ ꯑꯗꯨꯝ ꯑꯣꯜ ꯏꯁꯀꯀꯤꯟ ꯇꯥꯏꯞꯇꯛꯇ ꯁꯤꯅꯣ ꯑꯣꯜ ꯏꯁ꯭ꯀꯤꯟꯥꯏꯞꯅꯤꯅ ꯏꯆꯥ ꯏꯟꯆꯥꯅ ꯏꯀꯥꯟ ꯀꯥꯟꯅꯩꯕ
ꯍꯥꯏꯕꯨꯗꯤ ꯀꯣꯝꯕꯤꯅꯦꯁꯟꯅꯦꯕ
ꯑꯗꯣ ꯀꯃꯦꯟꯁꯟ ꯑꯣꯏꯔꯁꯨꯅꯦ ꯑꯗꯨꯝ ꯀꯜ ꯁꯤꯅꯣꯕ
ꯍꯣꯏ ꯍꯣꯏ ꯑꯣꯜ ꯊꯅ ꯐꯩꯌꯦꯕ
ꯎ ꯑꯗꯨ ꯑꯦꯅꯣꯋꯥꯒꯤ ꯑꯃ ꯇꯣꯅꯔ ꯇꯩꯕꯗꯣ
ꯌꯦ ꯀꯩꯗꯧꯔꯕ ꯎꯝ ꯎꯝ
ꯑꯗꯣ ꯑꯍꯥꯟꯕ ꯀꯥꯟꯗ ꯑꯩꯁꯦ ꯃꯤꯅ ꯃꯤꯅ ꯇꯩꯅꯅꯦꯅ ꯁꯨꯝ ꯇꯩꯕ ꯈꯣꯠꯂꯒ ꯍꯩꯕ ꯑꯃꯨꯛ ꯁꯣꯛꯂꯛꯀꯗ꯭ꯔꯥ ꯈꯪꯗꯦꯅ ꯑꯩꯁꯦ ꯈꯜꯂꯦꯕꯀꯣ ꯀꯩꯅꯣ ꯋꯥꯁꯦ ꯐꯗꯤ ꯐꯩꯗꯅ ꯄꯣꯠꯁꯦ ꯑꯗ ꯇꯩꯔꯝꯗ ꯌꯦꯡꯒꯦꯅ ꯇꯧꯔꯀꯥꯟꯗꯗꯤ ꯃꯥꯏꯗ ꯑꯩꯈꯣꯏ ꯒ꯭ꯂꯣ ꯄꯤꯕ ꯑꯗꯨꯒ ꯀꯩ ꯍꯥꯏꯅꯤ ꯌꯥꯝ ꯅꯞꯁꯜꯂ ꯈꯣꯠꯂ ꯇꯧꯋꯤꯗ ꯑꯗꯨꯁꯨ ꯇꯧꯗꯦꯕꯀꯣ ꯑꯗꯨꯝ ꯏꯁꯀꯤꯟꯗ ꯆꯨꯞꯁꯟꯕ ꯊꯨꯕꯗꯣ ꯑꯗꯨ ꯑꯣꯏ ꯑꯗꯩꯗꯤ ꯆꯅꯞ ꯆꯅꯞ ꯂꯥꯎꯕ ꯂꯩꯗꯅ ꯑꯗꯨꯝꯕꯁꯨ ꯑꯣꯏꯗꯦ ꯑꯗꯗꯒꯤ ꯑꯩꯅ ꯍꯥꯟꯅꯗꯒꯤ ꯁꯤꯖꯤꯟꯅꯔꯤꯕ ꯃꯣꯏꯆꯔꯥꯏꯖꯔꯁꯤꯅ ꯑꯃ ꯕꯥꯏꯑꯣ ꯕꯥꯏꯑꯣꯇꯤꯛ ꯕꯥꯏꯣꯇꯤꯛꯇꯣ ꯑꯗꯨꯗꯨꯅꯦꯕ ꯑꯗꯨꯝ ꯑꯗꯨ ꯑꯗꯨꯁꯨ ꯑꯣꯜꯂ ꯀꯩꯅꯣꯝ ꯑꯣꯏꯕꯅꯦ ꯃꯣꯔꯅꯤꯡ ꯅꯦꯦꯛꯀꯗꯣꯏꯕꯩ ꯁꯤꯅꯦꯗꯣ ꯑꯗꯨꯁꯨ ꯅꯨꯡꯉꯥꯏ ꯑꯗꯨꯁꯨ ꯇ ꯁꯝꯕ ꯀꯥꯟꯗ ꯑꯩꯈꯣꯏꯒꯤ ꯃꯥ ꯑꯦꯅꯣꯋꯥ ꯀꯥꯏꯁꯤꯗꯤ ꯃꯥꯏ ꯏꯪꯉꯦ ꯇꯩꯔꯛꯑ ꯀꯥꯟꯗ ꯏꯪ ꯂꯥꯎꯕꯗꯣ
ꯍꯥ
ꯑꯗꯨ ꯑꯣꯏ ꯑꯗꯣ ꯑꯗꯨꯅ ꯑꯣꯜ ꯏꯁꯀꯤꯟ ꯇꯥꯏꯞ ꯍꯥꯟꯅꯗꯒꯤꯩ ꯁꯤꯖꯤꯟꯅꯔꯛꯑꯒꯁꯨ ꯇꯣꯅꯔꯒꯨꯝꯕ ꯀꯩꯒꯨꯝꯕꯁꯦ ꯑꯗꯨꯝ ꯑꯣꯜ ꯁꯤꯖꯤꯟꯅꯗꯦꯕ ꯑꯣꯏꯅ ꯍꯧꯥꯎꯔꯛꯏꯁꯦ ꯁꯤꯖꯤꯟꯅꯔꯦ ꯑꯩꯁꯦ ꯀꯩꯅꯣꯝꯗ ꯁꯤꯖꯤꯟꯅꯕ ꯑꯩ ꯁꯦꯟꯁꯤꯇꯤꯞ ꯑꯣꯏꯈ꯭ꯔꯕꯅꯤꯅ ꯁꯦꯟꯁꯤꯇꯤꯞ ꯑꯗꯨꯝ ꯁꯤꯖꯤꯟꯅꯩꯕꯀꯣ
ꯎꯝ
ꯑꯩꯅ ꯃꯦꯀꯞ ꯀꯩ ꯀꯩꯀꯥ ꯇꯧꯕ ꯀꯥꯟꯗꯁꯨ ꯑꯗꯨꯝ ꯃꯣꯏꯅꯁꯨ ꯁꯨꯝ ꯍꯥꯏꯌꯦꯕ ꯍꯥꯏꯗꯤ ꯑꯣꯜꯅ ꯈ꯭ꯋꯥꯏꯁꯨ ꯐꯔꯦ ꯑꯗꯩꯗꯤ ꯑꯣꯜꯅꯁꯨ ꯍꯥꯏꯗꯤ ꯏꯁꯣꯏ ꯁꯣꯏꯗ꯭ꯔꯔꯤꯗꯅ
ꯎꯝ
ꯑꯗꯨꯅ ꯑꯗꯨꯝ ꯁꯤꯖꯤꯟꯅꯕꯗꯤ ꯍꯧꯖꯤꯛ ꯏꯁꯀꯤꯟꯒꯤ ꯑꯗꯒꯤ ꯆꯥꯕ ꯊꯛꯄꯗꯨꯁꯨ ꯁꯦꯝꯗꯣꯔꯛꯑꯃꯤꯅ ꯂꯣꯏꯅ ꯆꯦꯟꯖ ꯂꯥꯛꯑꯦꯗꯅ
ꯎꯝ ꯐꯖꯔꯦꯑꯦ ꯐꯖꯔꯦꯑꯦ ꯀꯥꯏ
ꯉꯁꯤꯁꯦ ꯑꯩꯅ ꯈꯜꯂꯤꯁꯦ ꯑꯩꯈꯣꯏ ꯂꯐꯣꯏꯗꯣ ꯄꯥꯁꯤꯜꯂꯛꯇꯣꯔꯦꯕ ꯂꯐꯣꯏꯗꯣ
ꯇꯦꯔꯝ
ꯂꯩꯅꯤ ꯀꯩꯅꯣ ꯁꯖꯤꯇꯤꯅꯦ ꯅꯨꯄꯤꯁꯤꯡꯁꯦ ꯁꯤꯡꯉꯕꯅꯦ ꯏꯁꯀꯤꯟ ꯀꯦꯌꯔ ꯍꯥꯏꯔꯒꯅꯦ ꯃꯃꯥꯏꯁꯦ ꯈꯤꯛꯇꯪ ꯊꯥꯗꯗꯕꯅꯤ ꯆꯥꯕꯗꯁꯨ ꯊꯥꯗꯕꯅꯤ ꯍꯧꯖꯤꯛ ꯐ꯭ꯔꯨꯏꯠ ꯅꯨꯄꯤꯁꯤꯡꯁꯦ ꯍꯧꯖꯤꯛ ꯕꯦꯁꯇꯦꯕ ꯐ꯭ꯔꯨꯏꯠ ꯈꯖꯅ ꯂꯩꯅꯩ ꯀꯅ ꯅꯪꯁꯨ
ꯀꯗꯥꯏ ꯀꯔꯤ ꯑꯦꯞꯁꯅꯣ ꯑꯃ ꯆꯪ ꯂꯩꯔꯝꯃꯦꯦ ꯅꯥꯈꯣꯡ ꯎꯀꯣꯀꯣ ꯀ ꯆ ꯇꯕꯤ ꯂꯣꯏꯅ ꯀꯥꯟ ꯍꯧꯁꯦ ꯆꯥꯕ ꯊꯛꯄꯗꯨꯁꯨ ꯈꯔ ꯁ ꯁꯦꯝꯇꯣꯛꯑꯣ
ꯁꯦꯝꯇꯣꯛꯏ ꯌꯥꯅꯤ ꯑꯩꯈꯣꯏ ꯑꯐꯕ ꯉꯥꯛꯇ ꯆꯥꯁꯤꯕꯤꯌꯨ
ꯃꯤꯁꯤꯡꯁꯨ ꯅꯣꯡꯖꯨ ꯌꯥꯝ ꯆꯥꯁꯤꯟꯗꯕꯤ
ꯅꯨꯃꯤꯁꯤꯡꯒꯤꯤꯟꯗꯤꯗ ꯑꯃꯨꯛꯇꯪꯒꯤ ꯆꯥꯅꯤꯡꯉ
ꯑꯣ ꯆꯥꯅꯤꯡꯉ ꯆꯪ ꯃꯔꯛ ꯃꯔꯛ ꯇ ꯖꯥꯕꯁꯨ ꯀꯩꯁꯨ ꯀꯥꯏꯗꯦꯅ
ꯑꯗꯣ ꯀꯩꯅꯣ ꯇꯧꯁꯦ ꯃꯤꯟꯅꯔꯕ ꯑꯗꯣ ꯑꯁ ꯁ꯭ꯀꯨꯜ ꯃꯣꯏ ꯑꯦꯛꯖꯥꯝ ꯍꯦꯛ ꯂꯣꯏꯕ ꯑꯗꯨꯝ ꯀꯩꯅꯣꯒꯤꯗꯣ ꯑꯦꯄꯣꯜ ꯐꯥꯝꯒꯤꯗꯣ ꯑꯗꯨꯝ ꯇꯧꯁꯤꯜꯂꯁꯦ
ꯍꯗ ꯅꯤꯡꯒ
ꯑꯟꯗ꯭ꯔꯣꯗ ꯆꯠꯅꯤꯡꯕꯅꯦ ꯅꯣꯏ ꯑꯩꯗꯤ ꯑꯃꯨꯛ ꯆꯠꯇꯀꯦ ꯍꯥꯏꯕ ꯅꯣꯏꯅꯤꯗꯤ ꯆꯠꯂꯅꯤ ꯆꯠꯅꯤꯡꯉꯝꯃꯔꯣꯏ ꯏꯁ ꯅꯪꯉꯗ꯭ꯔꯣ ꯍꯟꯇꯧ ꯀꯩꯅꯣꯒꯤ ꯀꯣꯂꯦꯖꯀꯤ ꯆꯠꯈꯤꯕꯗꯣ ꯑꯟꯗ꯭ꯔꯣ ꯆꯠꯈꯤꯕꯗ ꯍꯥꯏꯅꯦ ꯑꯗꯨ ꯌꯥꯎꯍꯧꯗꯕ꯭ꯔꯥ
ꯑꯗꯨ ꯌꯥꯎꯗꯦ ꯍꯦꯛꯄꯠ ꯐꯥꯝꯗꯤ ꯍꯥꯏꯗꯤ ꯌꯦꯅꯤꯡꯉꯥꯏꯁꯨ ꯂꯩꯕ ꯅꯠꯇꯦ ꯑꯗꯨꯗꯤ ꯆꯠꯂꯒ ꯆꯥꯔꯔꯕꯣꯏ ꯋꯥꯅꯤꯅꯦ
ꯑꯩꯁ ꯍꯧꯗꯦꯕ ꯑꯃ ꯑꯟꯗ꯭ꯔꯣ ꯆꯠꯄꯗꯣ
ꯑꯗꯨꯅꯤ ꯌꯥꯇ꯭ꯔꯤ
ꯑꯟꯗ꯭ꯔꯣ ꯆꯥꯛ ꯆꯥꯅꯕ ꯌꯥꯝ ꯆꯠꯅꯩꯌꯦꯁꯦ
ꯑꯩꯈꯣꯏꯒꯤ ꯐꯤꯌꯔꯋꯦꯜꯗꯕꯨꯗꯤ ꯄꯤꯛꯅꯤꯛꯇ ꯑꯟꯗ꯭ꯔꯣ ꯇꯧꯋꯦ
ꯑꯩ ꯌꯥꯎꯍꯧꯖꯍꯧꯗꯕ ꯅꯣꯏꯒ ꯆꯠꯄꯗ ꯇꯔ ꯑꯩꯗꯤ ꯑꯩꯗꯤ ꯅꯣꯏ ꯅꯣꯏ ꯅꯣꯏꯕ ꯌꯥꯝ ꯈꯟꯖꯕꯅꯦ ꯑꯩꯗꯤ
ꯃꯥꯅꯦ
ꯇꯩ ꯃꯨꯒꯖꯝꯕꯗꯤ
ꯑꯦꯔꯤꯌꯥ
ꯀꯔꯤꯝ ꯌꯥꯎꯖꯗꯕꯅꯦ ꯍꯥꯏꯕ
ꯎꯝ
ꯑ ꯃꯩꯈꯨꯗꯤ ꯄꯪ ꯄꯪꯅꯤꯀꯣ ꯌꯦꯟꯉꯧ ꯉꯧꯕꯁꯦ ꯀꯥꯏꯔꯦ
ꯍ ꯍꯣꯏ ꯌꯥ
ꯡꯉ ꯉꯧꯤꯅꯦ ꯍꯥꯏꯗꯤ ꯉꯧꯊꯣꯛꯑꯒ ꯐꯖꯅ ꯊꯝꯒꯦꯗꯧꯕ ꯑꯩꯁꯤꯅꯔꯝꯗꯥꯋꯥꯏꯗ ꯈꯣꯊꯣꯛ ꯈꯣꯊꯣꯛ ꯁꯤꯖꯤꯟꯅꯩꯗꯅ ꯑꯩꯗꯤ ꯆꯥꯃꯁ ꯑꯍꯨꯝ ꯑꯗꯨꯝ ꯌꯥꯏ
ꯑꯩ ꯑꯗꯨꯒꯤ ꯄꯦꯛ ꯂꯩꯌꯦꯕꯀꯣ ꯃꯣꯏꯒꯤ ꯖꯤꯇꯦꯟꯒꯤꯁꯨ ꯑꯗꯒꯤ ꯂꯣꯏ ꯂꯣꯏꯅ ꯑꯗ
ꯃꯁꯤꯅꯕꯤ
ꯀꯩꯅꯣꯒ ꯇꯩꯗꯧꯅꯦꯕ ꯎꯝ ꯄꯦꯛꯀꯦꯠꯇꯨ ꯄꯨꯂꯞ ꯂꯧꯕꯅꯦꯕꯀꯣ ꯗ꯭ꯔꯖꯟꯗꯨꯃ ꯑꯦ ꯂꯩꯔꯤꯕ ꯁꯤꯖꯤꯟꯅꯗꯦ ꯥ ꯃꯣꯏ ꯑꯅꯤ ꯑꯅꯤ ꯄꯦꯀꯦꯠ ꯑꯅꯤꯕꯨꯗꯤ ꯑꯩꯅ ꯑꯉꯥꯡ ꯄꯤꯊꯣꯛꯈ꯭ꯔꯦꯕ ꯑꯗꯣ ꯈꯔ ꯑꯣꯏꯕ ꯃꯔꯨ ꯑꯣꯏꯕꯗꯨꯅ ꯑꯩꯅ ꯄꯥꯏꯍꯧꯕꯅꯦꯕ
ꯑꯩꯈꯣꯏꯁꯨꯅꯦ ꯆꯦ ꯅꯥꯎꯕꯒꯤ ꯍꯟꯇꯛ ꯐꯦꯁꯄꯦꯛꯀꯤ ꯄꯨꯜꯂꯞ ꯃꯥꯏꯒꯤ ꯄꯨꯂꯞ ꯂꯩꯕꯅꯦꯕꯀꯣ ꯀꯨꯀꯨꯝꯕꯔ ꯀꯩꯀꯥ ꯔꯤꯡ ꯀ ꯋꯥꯏꯇꯅꯤꯡ ꯑꯗꯒꯤ ꯀꯩꯅꯣ ꯇꯧꯕꯒꯤ ꯈꯣꯠꯄꯒꯤ ꯂꯣꯏ ꯂꯩꯕꯅꯦꯕꯀꯣ ꯑꯗꯨꯁꯨ ꯑꯩꯉꯣꯟꯗ ꯇꯩꯕ ꯌꯥꯗꯕ ꯑꯩ ꯑꯁꯦꯡꯕ ꯐꯦꯁꯕꯦꯛ ꯇꯩꯕ ꯁꯨꯡꯌꯥ ꯌꯥꯗꯦ ꯍꯥꯏꯕ ꯃꯥꯥꯏ
ꯑꯩ ꯔꯣꯁ ꯋꯥꯇꯔ ꯂꯩꯗꯔꯤ ꯔꯣꯁ ꯋꯥꯇꯔꯒ ꯌꯥꯜꯂꯒ ꯇꯩꯗꯧꯗ ꯔꯣꯁ ꯋꯥꯇꯔ ꯂꯩꯇꯦ
ꯔꯣꯁ ꯋꯥꯇꯔ ꯑꯃ ꯂꯩꯕ ꯌꯥꯔꯦ ꯑꯩꯁꯨ ꯑꯣꯏꯔꯕ꯭ꯔꯥ ꯖꯦꯜ ꯑꯃ ꯂꯩꯕ ꯌꯥꯔꯦ ꯑꯩꯅꯅꯦ ꯃꯣꯏꯆꯨꯔꯥꯏꯖꯔꯒꯤ ꯃꯍꯨꯠ ꯇ ꯑꯩꯅ ꯑꯦꯔꯣꯕꯦꯔꯥ ꯖꯦꯜ ꯑꯗꯨꯝ ꯇꯩꯌꯦꯕ ꯑꯩꯗꯤ ꯇꯁꯦꯡꯅ ꯑꯩ ꯇꯣꯅꯔꯗꯨꯅ ꯑꯃꯨꯛ ꯔꯣꯁ ꯋꯥꯇꯔ
ꯀꯣꯜꯗꯣ ꯀꯛꯑꯣ ꯅꯪ ꯑꯩꯅ ꯇꯧꯕ꯭ꯔꯣ
ꯅꯪꯅ ꯇꯧꯕꯅꯦ
ꯇꯧꯔꯣꯗꯨꯗꯤ
ꯀꯣ